ꯍꯜꯂꯣ ꯍꯜꯂꯣ ꯍꯂꯣ ꯇꯥꯕ꯭ꯔꯣ ꯀꯗꯧꯔꯤꯅꯣ ꯑꯁ ꯁꯨꯝ ꯂꯩꯔꯝꯃꯤꯅꯦ ꯊꯥꯗ꯭ꯔꯣ ꯅꯣꯏꯗꯤ
ꯑꯁ ꯍ ꯌꯦ
ꯑꯩꯈꯣꯏꯁꯨ ꯁꯥꯕ ꯆꯁꯤꯒꯦ ꯇꯧꯔꯦ
ꯑꯗꯨꯣꯏ
ꯆꯅꯤ ꯎ ꯄꯥꯏ ꯂꯩꯇꯦ
ꯍꯣꯏ ꯌꯥꯝ ꯁꯥꯏꯌꯦꯀꯁꯨ
ꯀꯩꯗꯧꯔꯒ ꯂꯩꯕ꯭ꯔꯣ ꯀꯣ ꯇ ꯅ ꯑꯣ ꯑꯗꯨꯒꯤꯡ ꯑꯦ ꯅꯪ ꯅꯪꯒꯤ ꯃꯅꯥꯛꯇꯁꯨ ꯀꯩꯅꯣ ꯅꯣꯏꯁ ꯌꯥꯝ ꯇꯥꯏꯌꯦ ꯀꯃꯥꯏꯅ ꯇꯧꯕꯅꯣ
ꯐꯔꯔꯕ꯭ꯔꯥ ꯍꯧꯖꯤꯛ
ꯍꯣꯏ ꯐꯔꯦ ꯐꯔꯦ ꯀꯔꯤ ꯇꯧꯕꯒꯤꯔꯣ
ꯕꯤꯗꯤꯑꯣ ꯌꯦꯡꯕ ꯃꯤ ꯌꯥꯎꯕ
ꯄꯗꯂꯣ ꯀꯔꯤ ꯃꯊ ꯆꯒꯦ
ꯆꯥꯏꯌꯦ ꯅꯣꯏꯗꯤꯌꯦ
ꯍꯣꯏ ꯑꯩꯈꯣꯏꯗ ꯍꯋꯥꯏꯗꯣ ꯁꯄꯨ ꯇꯔꯒ ꯑꯜꯂꯨ ꯀꯥꯡꯉꯥꯎ ꯇꯧꯔꯒ ꯍꯧꯖꯤꯛꯈꯛ ꯆꯥꯕꯗ ꯆꯥꯕ ꯉꯥꯏꯔꯤ ꯆꯥꯛ ꯆꯥꯅꯤꯡꯗꯕ ꯁꯥꯃꯟꯗꯅꯀꯣ
ꯃꯤꯁꯤꯡꯁꯦ ꯍꯣꯏ ꯁꯥꯏꯌꯦ ꯆꯥꯅꯤꯡꯗꯦ ꯉꯥꯛꯇꯅꯦ ꯍꯥꯏꯗꯤ
ꯂꯗꯤ ꯎꯝ ꯍꯣꯏ ꯋꯥꯏ ꯋꯥꯏ
ꯃꯤꯁꯤꯡꯁꯦ ꯁꯥꯟꯅꯔ ꯃꯥꯜꯂꯤ
ꯎꯝ ꯅꯣꯏꯗꯤ ꯌꯥꯝ ꯁꯥꯗ꯭ꯔꯣ
ꯁꯌꯦ
ꯎꯝ ꯉꯁꯤꯗꯤ ꯑꯩꯗꯤ ꯃꯄꯥꯟꯗ ꯂꯩꯌꯦꯕ ꯑꯗꯨꯒꯤꯀꯣ ꯆꯕꯁꯤ ꯍꯣꯏ ꯑꯩ ꯄꯨꯝꯒꯦ ꯇꯧꯔꯦ
ꯍꯨꯠꯈ꯭ꯔꯣ ꯎꯝ
ꯊꯥꯡꯗ ꯃꯟꯅꯜ ꯃꯥꯏꯉꯗꯤ ꯑꯗꯨꯝ ꯃꯨꯜꯂ ꯂꯩꯔꯕꯝꯅꯤ ꯅꯣꯏ ꯔꯦꯠ ꯀꯂꯔ ꯂꯩꯔꯕꯅꯦ
ꯐꯊꯣꯛꯑꯣ
ꯐꯨꯠꯄꯒ ꯆ ꯃꯅꯥꯔꯦꯗꯥ ꯀꯦꯔꯤꯔ
ꯁꯥꯔꯕꯅꯤ ꯊꯕꯛ ꯆꯦꯠꯇ꯭ꯔꯣ
ꯑꯣ ꯆꯠꯇꯦ ꯑꯗꯨꯝ ꯂꯩ ꯑꯩ ꯑꯩ ꯍꯞꯇꯥ ꯑꯃꯛꯇ ꯉꯥꯏꯔꯦ ꯏꯆꯦ ꯃꯅꯥꯛꯇ ꯂꯥꯛꯄꯅꯦꯕꯀꯣ ꯑꯗꯨꯒ ꯑꯦꯔꯤꯗ ꯇꯥꯔꯒ ꯂꯩꯔ ꯇꯥꯎꯔꯒ
ꯑꯩꯁꯨ ꯐ꯭ꯔꯤꯗ ꯄꯥꯎꯔꯦꯕ ꯄꯥꯎꯃꯤꯟꯅꯔꯁꯦ
ꯅꯨꯡꯉꯥꯏꯌꯦꯦ ꯐꯤꯗ ꯇꯥꯎꯕꯅ ꯑꯗꯨꯕꯨꯀꯣ ꯁꯥꯕꯒꯤ ꯑꯁ
ꯍꯣꯏ ꯍ ꯁꯥꯕꯅꯤꯅ ꯃꯥꯅꯦ ꯌꯥꯝ ꯁꯥꯏ ꯀꯁꯦ ꯁꯥꯗꯤ ꯖꯨꯂꯥꯏ ꯑꯒꯁ ꯦ ꯍꯦꯛꯇ ꯄꯣꯛꯈꯤꯦ ꯁꯥꯈꯤꯅꯤꯌꯦ
ꯍꯣꯏ ꯑꯩꯗꯤ ꯑꯁ ꯉꯔꯥꯡꯁꯨ ꯄꯨꯡ ꯑꯍꯨꯝꯗꯅꯦꯕ ꯇꯨꯝꯔꯤꯗꯣ
ꯕꯣ ꯌꯦꯡꯕꯒꯤꯔꯣ
ꯃꯦ ꯈꯕꯒꯤ
ꯑꯩꯗꯣ ꯑꯥ ꯑꯩꯈꯣꯏꯔꯣꯝ ꯑꯩꯈꯣꯏ ꯌꯨꯝꯔꯣꯝꯗ ꯂꯩꯕꯒꯤ ꯑꯗꯨꯝ ꯏꯪꯕꯗꯣ ꯑꯗꯣ ꯑꯁꯤꯗ ꯂꯥꯛꯄ ꯀꯥꯟꯗ ꯁꯥꯕ ꯍꯦꯟꯈꯤꯕꯗꯣ ꯑꯩꯅ ꯂꯩꯕ ꯍꯩꯇꯕ
ꯃꯥꯅꯤ ꯃꯥꯅꯤ ꯁꯥꯏꯌꯦ ꯑꯩꯈꯣꯏꯁꯨ ꯑꯩꯈꯣꯏ ꯕ꯭ꯔꯥꯗꯔꯈꯣꯏꯁꯨ ꯅꯣꯡꯃꯗ ꯏꯁꯤꯡ ꯀꯌꯥꯔꯛ ꯁꯥꯟꯅꯕ꯭ꯔꯥ ꯃꯣꯏꯅ ꯑꯩ ꯑꯩꯅꯗꯤ ꯁꯥꯟꯅꯗꯦ ꯑꯩ ꯊꯣꯛꯄ ꯂꯩꯌꯦ
ꯍ ꯁꯥ ꯏꯁꯤꯡ ꯁꯥꯟꯅꯔꯁꯨ ꯀꯔꯤꯔꯣ ꯃꯔꯨꯝ ꯃꯔꯨꯝ ꯊꯣꯛꯄꯗꯣ ꯍꯛꯆꯥꯡꯗ ꯈꯪꯕ꯭ꯔꯥ
ꯑꯣ ꯑꯣ ꯑꯃ ꯂꯩꯕꯅꯦ ꯍꯣꯏ
ꯑꯗꯨ ꯍꯣꯏ ꯑꯗꯨ ꯊꯣꯛꯑꯦꯕ ꯑꯩ ꯅꯍꯥꯟꯗꯣ ꯑꯍꯨꯝꯔꯛ ꯃꯔꯤꯔ ꯏꯔꯨꯈ꯭ꯔꯕ
ꯎꯝ
ꯑꯗꯨꯒꯤꯅꯦ ꯑꯗꯨꯒꯤ ꯑꯗꯨꯝ ꯎꯝ ꯀꯩꯅꯣ ꯇꯧꯈ꯭ꯔꯕꯀꯣ ꯆꯁꯨ ꯇꯨꯃꯒ
ꯁꯥꯥꯕꯁ
ꯅꯣꯏꯒꯦ ꯅ ꯅ ꯊꯥꯗ ꯑꯗꯨꯃꯥꯏꯅ ꯇꯧꯗ꯭ꯔꯔꯤ ꯃꯪꯂꯥꯛꯅꯕ ꯀ ꯇꯧꯗ꯭ꯔꯣ ꯑꯗꯨꯝꯊꯤ ꯅꯨꯡꯊꯤꯗ ꯇꯨꯝꯃꯗꯤ ꯀꯩꯅꯣ ꯇꯧꯕꯗꯣ ꯇꯧꯗ꯭ꯔꯣ
ꯑ ꯃꯪ ꯀꯩꯅꯣ ꯇꯧꯕꯗꯨꯔꯣ ꯑꯗꯨꯒꯨꯝꯕꯗꯤ ꯍꯧꯖꯤꯛ ꯍꯟꯗꯛꯇꯤ ꯇꯧꯗꯦ ꯑꯩ ꯂꯥꯁ ꯏꯔ ꯐꯅ ꯌꯥꯝ ꯇꯧꯔꯝꯃꯦ ꯑꯗꯨꯗꯣ
ꯑꯣ ꯑꯗꯨ ꯌꯥꯝ ꯋꯥꯏꯑꯦꯕ ꯇꯨꯝꯕꯁꯨ ꯀꯤꯑꯕ
ꯄꯦ ꯇ ꯑꯣ ꯄ꯭ꯔꯦ ꯇ ꯑꯣ ꯑꯃꯨ ꯀꯥꯏ
ꯑꯗꯨꯃꯥꯏꯅ ꯇꯧꯕ ꯇꯥꯔꯦ ꯍꯣꯏ
ꯇꯧꯕꯅꯦ ꯃꯥꯡꯗ ꯍꯦꯛꯇ ꯐꯥꯖꯤꯟꯕꯤ ꯈꯪꯅ ꯈꯪꯅ ꯍꯧꯒꯠꯇꯕ ꯏꯅꯥꯛꯇ ꯃꯤ ꯆꯪꯁꯤꯟ ꯂꯄ ꯄꯗꯤ ꯈꯪꯕ
ꯍ
ꯑꯦ ꯑꯩꯁꯨ ꯂꯥꯛꯁꯦ ꯌꯥꯝ ꯇꯧꯔꯝꯃꯦ ꯑꯗꯨꯗꯣ
ꯑꯗꯨꯒꯤ ꯋꯥꯕꯒꯤꯀꯣ ꯅꯨꯡꯊꯤꯟꯗ ꯇꯨꯝꯕ ꯀꯤꯕ ꯅꯣꯏꯗꯤ ꯍꯣꯔꯦꯟ ꯀꯩ ꯐꯒꯅꯤ ꯅꯠꯇ꯭ꯔꯒ ꯑꯃꯨꯛꯀ ꯌꯣ ꯍꯗꯣꯏꯔꯥ ꯑꯩ ꯌꯨꯝ ꯍꯟꯅꯤ ꯑꯁꯤꯗ ꯂꯩꯕ ꯉꯝꯗꯦ ꯍꯩꯇꯦ ꯇꯥꯕ꯭ꯔꯣ ꯍꯜꯂꯣ
ꯁꯥꯗꯤꯁ ꯇꯥꯌꯦ ꯇꯌꯦ
ꯑ ꯂꯩꯥꯏꯕ ꯍꯗꯤꯦꯗꯁꯤꯗꯗꯤ
ꯎꯝ
ꯂꯩꯕ ꯍꯩꯅꯗꯦ ꯁꯃꯟꯗꯅ ꯅꯣꯏꯗꯤ ꯀꯅꯥ ꯀꯅꯥ ꯂꯩꯕ꯭ꯔꯣ
ꯑꯩ ꯑꯩꯈꯣꯏꯗꯅꯦ
ꯁꯤ ꯑꯩꯈꯣꯏ ꯗꯥꯅꯦ ꯏꯅꯎꯅꯨꯄꯥꯅꯦ ꯅꯨꯡꯉꯥꯏꯔꯦꯅꯦ ꯑꯗꯨꯗꯤ
ꯑꯁ ꯅꯨꯡꯉꯥꯏꯇꯦ ꯅꯨꯄꯤ ꯏꯇꯣꯝꯅ ꯑꯣꯏꯕꯅꯤꯅ ꯅꯨꯡꯉꯥꯏꯇꯦ
ꯊꯕꯛꯇꯤ ꯅꯪꯅ ꯁꯨꯔꯝꯃꯅꯤ
ꯑꯩ ꯃꯣꯏꯁꯨꯨꯍꯥꯟꯗ꯭ꯔꯦꯃ
ꯑꯗꯨ
ꯑꯩ ꯊꯣꯡꯕꯅꯦꯦ ꯅꯣꯏ ꯀꯣꯡ ꯈꯩꯩꯅꯧꯒꯨꯝꯕ ꯑꯗꯨꯃꯥꯏꯅ ꯇꯧꯍꯟꯕꯅꯦ ꯑꯩꯅ ꯃꯣꯏꯅ
ꯑ
ꯃꯇꯦꯡ ꯄꯥꯡꯅꯤ ꯄꯥꯡꯉꯛꯑꯦ ꯅꯣꯏ ꯃꯣꯏꯁꯨ ꯅꯪꯗꯤ ꯅꯣꯏ ꯆꯦꯒ ꯂꯩꯕ ꯑꯗꯨꯅꯤꯅ ꯅꯨꯡꯉꯥꯏꯔꯝꯅꯤ
ꯏꯆꯦꯁꯨ ꯊꯕꯛ ꯆꯠꯇꯅꯤꯅ ꯃꯥꯁꯨ ꯋꯥꯕꯒꯤꯀꯣ ꯑꯩꯅ ꯑꯗꯨꯝ ꯐ꯭ꯔꯤ ꯂꯩꯕ ꯅꯦ ꯑꯌꯥꯝꯕꯗꯤ ꯇꯧꯋꯦꯗ
ꯍꯣꯏ ꯍꯣꯏ ꯐ꯭ꯔꯤ ꯂꯩꯕ ꯃꯤꯅ ꯇꯧꯗꯧꯕꯅꯤ ꯅꯠꯇ꯭ꯔꯗꯤ ꯏꯁꯥꯅ ꯁꯥꯕꯅꯦ ꯑꯃꯨꯛꯀ ꯍꯜꯂꯛꯑꯒ ꯄꯧꯔꯗꯤ ꯑꯁ ꯋꯥꯔꯅꯤ
ꯍ ꯇꯨ ꯀꯁ ꯈꯗ꯭ꯔꯦ ꯊꯥꯏꯅ ꯑꯉꯥꯡ ꯑꯣꯏꯔꯤꯉꯩꯗ ꯌꯥꯝ ꯏꯪꯕꯅꯦ
ꯀ ꯇꯔꯤꯕ
ꯊꯥꯏꯅ ꯑꯉꯥꯡ ꯑꯣꯏꯔꯤꯀꯥꯟꯗꯗꯤ ꯌꯥꯝ ꯏꯪꯕ ꯈꯪꯕꯅꯦꯕ
ꯎꯝ
ꯑꯗꯨꯝ ꯈ꯭ꯔꯤꯁꯃꯥꯁꯀꯤ ꯁꯤꯖꯟꯗꯒꯩ ꯏꯪꯕꯗꯣ ꯈꯪꯗ꯭ꯔꯣ
ꯍꯣꯏ ꯍꯣꯏ
ꯑꯩꯈꯣꯏꯔꯣꯝꯗꯤ ꯏꯪꯕꯕꯨ ꯏꯪꯗ꯭ꯔꯦꯗ ꯏꯪꯕ ꯃꯇꯝꯒ ꯂꯩꯔꯛꯇ꯭ꯔꯦ ꯁꯥꯞꯃꯟꯗꯅ
ꯁꯦꯡ ꯄ꯭ꯔꯤꯊꯤꯕꯤꯁꯦ ꯄꯥꯡꯍꯣꯡ ꯍꯣꯡꯉꯤꯅꯦ ꯊꯥꯏꯅ ꯃꯇꯝ ꯍꯣꯏ ꯊꯥꯏꯅ ꯃꯇꯝꯗꯣ ꯌꯥꯁꯤꯜꯂ ꯇ꯭ꯔꯦ
ꯑꯥ ꯍꯒꯦ ꯍꯒꯦ ꯍꯥꯏ ꯁ ꯍꯒꯦ
ꯍꯥꯕ ꯑꯦ ꯋꯦꯗꯔꯁꯨ ꯍꯣꯡꯉꯦ ꯁꯤꯁꯦ ꯍꯣꯡꯗꯕ ꯂꯩꯇ꯭ꯔꯦ ꯍꯣꯡꯉꯤ
ꯑꯁꯦꯡꯕꯅꯦ ꯅꯪ ꯂꯥꯏꯕ ꯆꯨꯝꯃꯜꯂꯦ ꯑꯁꯦꯡꯕ ꯁꯥꯕꯁꯨ ꯍꯦꯟꯒꯠꯂꯦ ꯆꯍꯤ ꯆꯍꯤꯒꯤ
ꯍꯣꯏ ꯍꯥꯏꯗꯤ ꯑꯩꯈꯣꯏꯗꯣ ꯄ꯭ꯔꯤꯊꯤꯕꯤꯁꯦ ꯄ꯭ꯂꯥꯟꯇꯦꯁꯟ ꯇ ꯍꯧꯧꯗ꯭ꯔꯦꯗꯅ ꯀ ꯊꯞꯄꯒ ꯌꯧꯟꯕꯒ
ꯁ ꯃꯥꯗ ꯍꯥꯏꯒꯦ ꯅꯗꯤ ꯍꯧꯖꯤꯛꯀꯤ ꯇꯧꯔꯒ ꯂꯩꯕ꯭ꯔꯣ
ꯀꯩꯕ
ꯍꯧꯖꯤꯛ ꯀꯔꯤ ꯇꯧꯔꯒ ꯂꯩꯕ꯭ꯔꯣ ꯁꯥꯗ꯭ꯔꯣ
ꯑꯩꯁꯦ ꯍꯧꯖꯤꯛꯁꯦ ꯕ꯭ꯔꯤꯟꯗꯥꯗ ꯊꯣꯛꯑꯒꯅꯦ ꯈꯔ ꯅꯨꯡꯁꯤ ꯆꯥꯒꯦꯅ ꯐꯥꯃ ꯂꯩꯌꯦ
ꯎ ꯉꯥꯏꯅꯦ
ꯃꯅꯨꯡꯗꯗꯤꯅꯦ ꯑꯩ ꯐꯣꯟ ꯇꯧꯕ ꯅꯨꯡꯉꯥꯏꯇꯕ ꯐꯦꯟ ꯃꯈꯣꯟꯁꯤꯅ
ꯑꯣ ꯑꯩꯒꯤ ꯐꯦꯟ ꯃꯈꯣꯟꯗꯤ ꯇꯥꯗꯕ꯭ꯔꯣ ꯅꯪ
ꯅꯪꯒꯤ ꯐꯦꯟ ꯃꯄꯣꯟꯕꯨꯗꯤ ꯇꯥꯗꯦ ꯍꯧꯖꯤꯛꯇꯤ ꯑꯗꯨꯕꯨ ꯏꯀꯣ ꯑꯩꯒꯤ ꯏꯁꯥ ꯏꯇꯣꯝꯇ ꯑꯩꯗꯤ ꯑꯗꯨꯝ ꯇꯥꯏꯑꯌꯦ ꯅꯪꯅꯣ ꯏꯁꯄꯤꯀꯔ ꯊ
ꯊꯒ ꯑꯗꯨ ꯌꯥꯝꯌꯥꯝꯃꯗꯤ ꯊꯝꯗꯦ ꯈꯔ ꯑꯗꯨꯝ ꯊꯝꯗꯤ ꯊꯝꯗꯦ
ꯑꯣ ꯏꯇꯣꯝꯗ ꯑꯩꯒꯤ ꯃꯈꯣꯟꯁꯦ ꯇꯥꯕ ꯑꯃꯨꯛꯀ
ꯅꯪ ꯑꯩ ꯅꯪꯒꯤꯗꯨꯗꯤ ꯑꯃ ꯑꯃꯨꯛꯀ ꯇꯥꯗꯦ
ꯑꯣ
ꯅꯣꯏꯔꯣꯝꯗ ꯀꯥꯡꯒꯨꯝꯕ ꯌꯥꯝꯗ꯭ꯔꯣ ꯅꯣꯏ ꯂꯩꯕꯗꯣ
ꯀ ꯂꯩꯥꯏꯇ ꯍꯗꯇ ꯑꯃ ꯑꯅꯤꯕꯨꯗꯤ ꯂꯩꯌꯦ ꯊꯣꯡ ꯊꯦꯡꯖꯤꯜꯂꯣꯗꯤ ꯍꯥꯏꯌꯦꯕꯀꯣ
ꯍꯣꯏ
ꯑꯗꯣ ꯑꯩ ꯎꯗꯦ ꯈꯥꯡꯒꯦ ꯀꯅꯥꯒꯪ ꯑꯩꯉꯣꯟꯗ ꯆꯥꯔ ꯂꯩꯔꯝꯕꯁꯨ
ꯇꯦꯡꯉꯋꯥ
ꯑꯩ ꯁꯥꯕꯒꯤ ꯏꯁꯥꯅ ꯏꯁꯥꯒꯤ ꯁꯛ ꯌꯦꯡꯗ꯭ꯔꯦꯗꯥ ꯃꯩ ꯇꯥꯅꯤ ꯑꯩꯅ ꯍꯟꯗꯛ ꯇꯩꯗꯣꯏꯁꯦꯝ ꯕ꯭ꯔꯥꯖ ꯍꯧꯔꯅꯤ ꯑꯩꯒꯤ ꯃꯥꯏ ꯇꯥꯅꯤ ꯑꯗꯨꯒ ꯃꯣꯁ ꯔꯥꯏꯁꯀ ꯁꯁ ꯀꯛꯄꯅꯦꯕ ꯇꯇꯩꯗꯤꯁꯦ ꯁꯛꯁꯨꯨ ꯌꯦꯡꯒꯦ ꯍꯥꯏꯕ ꯂꯩꯇꯕꯒꯤ
ꯑꯩꯗꯤ ꯃꯣꯏꯆꯔꯥꯏꯖꯔꯁꯨ ꯁꯟꯁꯀ꯭ꯔꯤꯠꯁꯨ ꯇꯩꯗ꯭ꯔꯦ ꯍꯥꯏꯕꯗꯤ ꯍꯨꯃꯥꯡ ꯑꯗꯨꯝ ꯊꯣꯛꯄꯒꯤ ꯂꯣꯏ ꯃꯥꯡꯉꯦꯕ ꯄꯥꯝꯃꯨ ꯍꯥꯏꯏꯅ ꯇꯧꯗ꯭ꯔꯦ
ꯃꯥꯅꯦ ꯃꯥꯅꯦ ꯍꯟꯖꯤꯟ ꯍꯟꯖꯤꯟ ꯂꯤꯁꯤꯡ ꯁꯥꯟꯅꯥꯅꯕꯅꯤꯅꯀꯣ ꯇꯩꯔꯁꯨ ꯀꯅ ꯀꯥꯟꯅꯗꯕ ꯅꯦꯗ
ꯑ ꯄꯨꯡꯈꯥꯏ ꯐꯥꯎ ꯄꯨꯡꯈꯥꯏꯐꯥꯎ ꯃꯥꯏꯗ ꯂꯩꯌꯣ ꯌꯥꯗꯕꯅꯤ ꯀꯔꯤ ꯀꯥꯟꯅꯕ꯭ꯔꯣ ꯍꯥꯏꯅ ꯇꯤꯡꯉꯦ
ꯑꯣꯏꯕ ꯇꯥꯔꯦ ꯅꯍꯅꯤꯨꯝ ꯄꯥꯏꯕ ꯌꯥꯕꯁꯦ
ꯎꯝ ꯑꯩ ꯇꯩꯗ꯭ꯔꯦ ꯍꯧꯖꯤꯛꯀꯥꯟ ꯀꯩꯝꯇ ꯇꯩꯗ꯭ꯔꯦ ꯑꯣꯏꯔꯁꯅꯨ ꯍꯥꯏꯅ
ꯇꯩꯅꯨ ꯇꯩꯅꯨ
ꯍꯦꯟꯅ ꯁꯥꯕ ꯑꯗꯨꯗꯣ ꯑ ꯍꯣꯏ ꯃꯄꯥꯟꯁꯨ ꯊꯣꯛꯇꯕꯅꯤꯅꯀꯣ
ꯎꯝ ꯅꯣꯏꯆꯦꯗꯤ ꯄꯨꯡ ꯀꯌꯥꯗ ꯍꯜꯂꯛꯇꯣꯏꯅꯣ
ꯍꯣꯔꯦ ꯌꯦꯟ ꯄꯨꯡ ꯃꯉꯥ ꯃꯉꯥ ꯌꯧꯗ꯭ꯔꯤꯉꯩꯗ ꯃꯔꯤ ꯃꯈꯥꯏꯗꯤ ꯂꯥꯛꯑꯅꯤ
ꯑꯣ
ꯑꯗꯣꯝ ꯑꯗꯨꯝ ꯂꯩꯕ꯭ꯔꯥ ꯍꯣꯏ ꯏꯇꯣꯝꯗ ꯑꯗꯨꯝꯂꯑꯦ
ꯅꯨꯡꯉꯥꯏꯔꯦꯅ
ꯅꯨꯡꯉꯥꯏꯇꯦꯗ ꯁꯥꯕꯒꯤ ꯆꯥꯛꯁꯨ ꯆꯪꯗꯕꯒꯤ ꯆꯥꯛ ꯆꯥꯅꯤꯡꯗ꯭ꯔꯒ ꯍꯛꯆꯥꯡ ꯋꯥꯕꯗꯣ ꯍꯧꯔꯦꯕ
ꯍꯣꯏ ꯍꯣꯏ ꯈꯔ ꯑꯥꯏꯁ ꯀ꯭ꯔꯤꯝꯒꯨꯝꯕ ꯖꯨꯏꯁꯀꯨꯝꯕ ꯊꯛꯆꯤꯜꯂꯣ
ꯍꯣꯏ ꯒꯌꯥꯟ ꯇꯥꯗꯦ ꯆꯥꯅꯤꯡꯕ ꯐꯥꯎꯗꯕꯅꯤꯅꯀꯣ ꯀꯣ ꯀꯩꯝꯇ ꯆꯥꯕ ꯊꯛꯄ
ꯑꯩꯈꯣꯏ ꯑꯩꯈꯣꯏꯗꯤ ꯃꯤ ꯌꯥꯝꯃꯦꯕ ꯃꯤ ꯃꯉꯥ ꯂꯩꯌꯦꯕ ꯑꯗꯨꯒꯤ ꯃꯣꯃꯣꯒꯨꯝꯕ ꯁꯥꯔꯁꯨꯀꯣ ꯃꯣꯃꯣ ꯄꯣꯞ ꯄꯣꯞ ꯁꯥꯕꯗꯤ ꯆꯥꯕ ꯉꯝꯃꯤ ꯑꯗꯨꯒ ꯉꯍꯥꯟ ꯂꯩꯇꯅ ꯑꯩꯁ ꯀ꯭ꯔꯤꯝ ꯑꯗꯨꯝ ꯑ ꯕꯣꯛꯁ ꯑꯃ ꯂꯩꯅ ꯑꯆꯧꯕꯗꯣ
ꯍꯥꯥ
ꯑꯗꯨ ꯊꯥꯡꯖꯤꯜꯂꯛꯑꯅꯤ ꯑꯗꯨ ꯆꯥꯏ ꯍꯥꯏꯗꯤ ꯃꯤ ꯌꯥꯝꯕꯒꯤ ꯍꯥꯎꯁꯨ ꯍꯥꯎꯋꯦ ꯑꯗꯨꯝ ꯆꯥꯏ ꯑꯩꯈꯣꯏ
ꯍꯣꯏ
ꯅꯪ ꯅꯥꯇꯣꯝꯗꯅꯤ ꯅ ꯍꯣꯏ ꯆꯥꯗꯤ ꯆꯥꯅꯤ ꯆꯥꯗꯤ ꯆꯥꯔꯁꯨ ꯍꯥꯎꯔꯔꯣꯏ ꯌꯥꯝ ꯆꯥꯅꯤꯡꯉꯥꯏ ꯂꯩꯔꯁꯨ
ꯍꯣꯏ ꯅꯍꯥꯟ ꯉꯔꯥꯡ ꯑꯩ ꯏꯆꯦꯅ ꯑꯆꯥꯄꯣꯠꯗꯤ ꯂꯩꯔꯒ ꯊꯝꯕꯅꯦ ꯑꯗꯣ ꯑꯩ ꯆꯥꯗꯦ ꯏꯁꯤꯡꯁꯨ ꯑꯏꯪꯕ ꯊꯛꯅꯤꯡꯗꯕ ꯁꯥꯕꯅꯤꯅ ꯏꯪꯕ ꯑꯃꯨꯛ ꯊꯛꯑꯒ ꯀꯩꯗꯧꯒꯦꯔꯥ ꯅꯥꯒꯦꯔꯥ ꯍꯥꯏꯅ ꯀꯤꯕ
ꯍꯣꯏ ꯑꯣꯢꯗꯤ ꯑꯣꯏꯕꯅꯦ ꯑꯕꯣꯛꯀꯀꯣ ꯍꯣꯏ ꯑꯗꯣ ꯎꯄꯥꯏ ꯂꯩꯇꯦ ꯑꯩꯈꯣꯏꯁꯨ ꯑꯩꯈꯣꯏꯁꯨ ꯐ꯭ꯔꯤꯖ ꯂꯩꯇꯦꯕ ꯑꯗꯨꯒꯤꯀꯣ ꯃꯤꯉꯣꯟ ꯑꯗꯨꯒꯤ ꯑꯥꯏꯁ ꯂꯩꯔ ꯃꯇꯨꯝ ꯃꯇꯨꯝ ꯂꯩꯔꯒꯅꯦ
ꯎꯝ
ꯏꯔꯨ ꯏꯔꯨꯕꯤ ꯁꯥꯅꯕꯤ ꯇꯧꯔ ꯂꯩꯌꯦ ꯑꯩꯈꯣꯏꯁꯨ
ꯑꯗꯨꯅ ꯅꯨꯡꯉꯥꯏꯔꯦ ꯑꯩꯈꯣꯏꯗꯤ ꯐ꯭ꯔꯤꯖ ꯂꯩꯔꯁꯨ ꯁꯤꯖꯤꯟꯅꯗꯦꯗ
ꯑꯣ ꯑꯩꯈꯣꯏꯅ ꯐ꯭ꯔꯤꯖ ꯂꯩꯇꯕ
ꯎꯝ
ꯀꯨꯏꯅ ꯂꯩ
ꯗꯣꯏꯁꯨ ꯅꯠꯇꯕꯗꯨꯕꯨ ꯍꯥꯏꯅ ꯍꯣꯏ ꯑꯗꯨꯕꯨꯗꯤ ꯍꯣꯏ ꯀꯨꯏꯅ ꯂꯩꯔꯣꯏꯗꯕꯅꯤꯅ ꯀꯔꯤ ꯀꯥꯟꯅꯕ꯭ꯔ ꯎꯝ
ꯑꯩꯈꯣꯏꯁꯨ ꯀꯨꯏꯅ ꯂꯩꯔꯣꯏꯁꯤꯗ ꯊꯥ ꯑꯃ ꯊꯥ ꯑꯅꯤꯒꯨꯝꯕ ꯈꯛꯇ ꯂꯩꯔꯒ ꯆꯠꯈ꯭ꯔꯅꯤ ꯑꯗꯨ ꯄ꯭ꯂꯥꯟꯗꯣ
ꯍꯣꯏ ꯑꯗꯨꯗꯤ ꯌꯥꯝ ꯐꯔꯦ
ꯐꯝꯕꯩ